ꯇ ꯍꯜꯂꯣ ꯍꯜꯂꯣ
ꯑꯥ
ꯇꯥꯕ
ꯌꯥꯝ ꯇꯞꯅ ꯇꯥꯏ
ꯑꯣꯣꯏ ꯀꯩꯅꯣ ꯅꯪ ꯀꯣ ꯋꯥ ꯈꯇꯪ ꯅꯨꯡꯉꯥꯏꯇꯕ ꯑꯣꯏꯔꯝꯅꯤ ꯀꯃꯥꯏ ꯀꯃꯥꯏ ꯂꯩꯔꯤꯒꯦ ꯅꯪꯕꯨ ꯅꯋꯥ ꯅꯄꯥꯎꯒ ꯇꯥꯒꯦꯗ ꯀꯨꯏꯔꯦꯅꯦ ꯆꯥꯏꯁꯤ ꯇꯥꯔ ꯋꯥ
ꯆꯥꯏꯦ ꯅꯪ ꯆꯥꯕꯣ
ꯑꯩꯁꯨ ꯆꯥꯔꯦ ꯀꯩꯅꯣ ꯀꯩꯗꯧꯔꯝꯃꯤꯅꯣ ꯅꯪꯒ
ꯁꯨꯝ ꯂꯩꯔꯝꯕꯅꯤꯗ ꯀꯔꯤ ꯌꯦꯟꯖꯥꯡ ꯆꯥꯔꯒꯦ
ꯀꯥꯡꯁꯣꯏ ꯆꯥꯏ ꯀꯩꯅꯣꯅꯤꯗ ꯑꯩꯈꯣꯏꯗꯣ ꯁꯨꯝ ꯄꯨꯟꯈꯤꯗꯕꯁꯨ ꯀꯨꯏꯔꯦꯗꯅ
ꯑꯥ
ꯑꯗꯩꯗ ꯀꯩꯅꯣ ꯑꯝꯇ ꯀꯥꯡꯁꯨ ꯀꯨꯏꯗ꯭ꯔꯦ ꯑꯗꯨꯅ ꯑꯝꯛꯇꯪ ꯄꯨꯟꯁꯤꯔꯥꯅ ꯃꯌꯥꯝꯁꯦ ꯍꯥꯏꯅꯔꯛꯏꯕ ꯑꯗꯨꯗ ꯑꯩꯁꯨ ꯅꯪ ꯅꯪꯗ ꯍꯥꯏꯒꯦꯅ
ꯌꯥꯏ ꯌꯥꯏ ꯀ ꯀ ꯅꯨꯃꯤꯠꯇꯣ
ꯑ ꯀꯥꯪ ꯅꯨꯃꯤꯗ ꯄꯨꯟꯖꯦ
ꯀꯌꯥ ꯎ ꯌꯦ ꯀꯌꯥꯕ ꯇꯒꯦ
ꯗꯦꯠ ꯀꯩꯅꯣ ꯇꯥꯕꯅꯦ ꯖꯨꯂꯥꯏꯒꯤ ꯇꯦꯜꯂꯣ ꯀꯌꯥꯅꯣ ꯈꯪꯗ꯭ꯔꯦꯅꯣ ꯚꯥꯏꯁꯨ ꯑꯦꯛꯖꯦꯛꯇꯤ
ꯎꯝ ꯀꯥꯡ ꯍꯧ ꯅꯨꯃꯤꯠ ꯅꯠꯇꯕ ꯀꯥꯡꯗꯦꯟꯗ ꯑꯣꯏꯅ ꯇꯧꯁꯤ
ꯑꯗꯨ ꯂꯥꯞꯄꯦꯗꯅ ꯅꯪ ꯊꯕꯛ ꯂꯩꯕꯀꯣ
ꯑꯗꯨ ꯂꯩꯕꯁꯨ ꯌꯥꯏ ꯑꯗꯣ ꯀꯂꯦꯟ ꯍꯞꯇꯥꯃꯨꯛꯇꯪꯅꯤ ꯀꯩꯅꯣ
ꯅꯠ ꯑꯣꯏꯗꯕꯅꯦ ꯅꯨꯃꯤꯠ ꯇꯔꯥꯅꯤꯃꯨꯛ ꯑꯗꯨꯝ ꯀꯦꯞ ꯂꯩꯅꯒꯨꯝ ꯇꯧꯗꯦ
ꯅꯠꯇꯦ ꯁꯚꯦꯟ ꯗꯦꯖꯃꯨꯛ ꯑꯣꯏꯕꯅꯤ ꯀꯦꯟ ꯀꯥꯡꯍꯧ ꯅꯨꯃꯤꯠꯇꯒꯤ ꯀꯦꯟ ꯁꯚꯦꯟ ꯗꯦꯁꯨ
ꯈꯪꯗꯦ ꯑꯗꯨꯗꯣ ꯍꯣꯔꯦꯟ ꯑꯩꯈꯣꯏ ꯑꯃꯨꯛ ꯑꯩꯈꯣꯏ ꯑꯩꯈꯣꯏ ꯀꯥꯡꯕꯨꯗꯨ ꯄꯨꯂꯞ ꯄꯨꯜꯂꯒ ꯑꯃꯨꯛ ꯈꯟꯅꯔꯁꯦ ꯑꯃꯨꯛꯇꯪꯗꯤ ꯄꯨꯟꯁꯦꯅ ꯅꯪꯁꯨ ꯄꯨꯟꯗꯕꯁꯨ ꯀꯨꯏꯔꯦ ꯑꯃꯨꯛ ꯄꯨꯟꯁꯦ ꯍꯥꯏꯕꯗ ꯑꯃꯨꯛ ꯆꯀꯤ ꯑꯃꯨꯛ ꯊꯥꯡꯖꯜꯂꯑꯦ ꯎꯝ ꯅꯪ ꯍꯟꯗꯛ ꯀꯩꯅꯣꯒꯤ ꯀꯣꯂꯦꯖꯀꯤ ꯏꯁꯇꯗꯤ ꯇꯨꯔ ꯆꯠꯅꯤꯕ ꯅꯪ ꯌꯥꯎꯕ꯭ꯔꯥ
ꯌꯥꯎꯖꯔ ꯌꯥꯎꯨꯝꯖꯔꯅ ꯑꯗꯣ ꯍꯥꯏꯗꯤ ꯈꯜꯂꯤꯅꯦ ꯌꯥꯎꯁꯤꯔꯥ ꯌꯥꯎꯒꯨꯝꯁꯤꯔꯅ ꯑꯗꯨꯗꯣ
ꯎꯝ ꯌꯥ ꯍꯧꯖꯤꯛ ꯀꯩꯅꯣ ꯑꯩ ꯁꯨ ꯌꯥꯎꯋ ꯀꯩꯅꯣ ꯌꯥꯎꯏ ꯀꯩꯅꯣ ꯋꯥ ꯕꯣꯕꯤꯁꯨ ꯌꯥꯎꯏꯤ ꯎ ꯅꯪ ꯈꯪꯉꯥꯏꯔꯤꯦ ꯀꯩꯅꯣ
ꯍꯣꯏ ꯚꯥꯏ ꯑꯗꯣ ꯑꯩ ꯈꯜꯂꯛꯈꯤꯒꯦ
ꯈꯜꯂꯛꯄ ꯅꯠꯇꯦꯅꯦꯚꯩ ꯅꯪ ꯅꯁꯥꯅ ꯇꯧꯕꯗ ꯊꯕꯛꯇꯨ ꯗꯤꯁꯥꯏꯠ ꯇꯧꯕ ꯉꯝꯁꯤ ꯀꯩꯅꯣ ꯈꯔꯗꯤ ꯆꯠꯀꯗꯣꯏ ꯑꯣꯏꯔꯒꯗꯤ ꯑꯩ ꯆꯠꯀꯅꯤ
ꯆꯠꯄꯗꯨꯣ ꯂꯩ ꯂꯩꯗꯅ ꯁꯨꯝ ꯈꯔ ꯏꯃꯨꯡ ꯃꯅꯨꯡꯒꯤꯁꯨ ꯀꯩꯁꯨ ꯊ
ꯣꯏ ꯁꯝꯁꯪꯒꯗ ꯅ ꯀꯅ ꯀꯥꯏ
ꯁꯦꯟ ꯊꯨꯝꯒꯤ ꯋꯥ ꯉꯥꯛꯇ ꯅꯠꯇꯅ ꯑꯃ ꯎꯝ ꯃꯧꯅ ꯑꯗꯨ ꯀꯥꯏꯗꯅꯣ
ꯇꯧꯔꯨꯒꯦ ꯍꯥꯏꯕꯁꯨ ꯅꯠꯇꯦ ꯏꯆꯝ ꯆꯝꯅ ꯁꯨꯝ ꯃꯌꯥꯝꯝꯄꯨꯔꯗꯔ ꯆꯨ ꯀ ꯈꯣꯂꯨꯕꯅꯤ
ꯑ
ꯀꯗ ꯃꯤꯅ ꯅꯣ
ꯑꯩꯗꯣ ꯁꯨꯝ ꯍꯤꯄꯝꯕꯅꯦ ꯑꯗꯣ ꯈꯪꯗꯦ ꯌꯦꯡꯉꯁꯦ ꯚꯥꯏ ꯆꯠꯄꯗꯨꯗ ꯑꯗꯣ ꯀꯒꯤꯗꯣ ꯑꯗꯨꯗꯣ ꯀꯥꯡ ꯍꯧꯕ ꯅꯨꯃꯤꯠꯇꯁꯨ ꯀꯥꯡ ꯃꯅꯨꯡꯗ ꯑꯣꯏꯔꯤꯗꯨ ꯑꯗꯨꯝ ꯌꯥꯗꯣꯏ ꯅꯠꯇ꯭ꯔꯣ
ꯃꯌꯥꯝꯅ ꯁꯪꯕꯗꯨꯗ ꯈꯟꯅꯔꯒ ꯂꯣꯏꯔ ꯀꯩꯅꯣ
ꯎꯝ ꯑꯗꯨꯗꯤ ꯌꯥꯏ ꯌꯥꯝ ꯁꯥꯟꯅꯔꯕꯁꯤꯡꯗꯨꯒꯤ ꯀꯥꯡ ꯍꯥꯏꯁꯦ ꯂꯥꯏꯔꯤꯛ ꯅꯣꯡꯃꯗ ꯇꯧꯒꯗꯧꯕ ꯅꯠꯇꯕꯅꯤꯅ ꯃꯇꯝꯗ ꯌꯥꯝ ꯒꯦꯞ ꯂꯩꯗꯅ ꯑ ꯍꯧꯕ ꯀ ꯍꯥꯏꯗꯤ ꯀꯥꯡ ꯍꯧꯔꯒ ꯂꯣꯏꯕꯁꯦ ꯑꯗꯨꯝ ꯈꯔ ꯒꯦꯞ ꯂꯩꯔꯅꯤ ꯑꯗꯨꯝ ꯃꯅꯨꯡꯗꯨꯗ ꯇꯖꯥꯏ ꯀꯥ
ꯀꯩꯅꯣ ꯁꯨꯝ ꯆꯠꯂ ꯀꯤꯍꯣꯝ ꯂꯨꯍꯣꯡꯗꯨ ꯆꯥꯔꯨꯁꯤ ꯀꯣꯏꯔꯦ ꯀꯣꯏ ꯊꯣꯛ ꯇ ꯂꯥꯛ ꯐꯠꯇꯕꯁꯨꯅ ꯍꯥꯏꯅꯔꯤꯕ
ꯑꯗꯨꯅꯦ ꯑꯗꯩ ꯀꯣꯏꯊꯣꯛꯎꯁꯤ ꯀꯩꯅꯣ ꯀꯥꯡ ꯀꯩꯅꯣ ꯁꯤ ꯌꯦꯡꯕ ꯈꯣꯠꯄ ꯆꯤꯡꯕꯒ ꯌꯥꯎꯕꯤꯔꯣ
ꯑꯗꯨ ꯅꯪ ꯌꯥꯔꯦꯅ ꯊꯥꯔꯒꯦꯀꯣ
ꯍꯣꯏ ꯊꯥꯖꯜꯂꯣꯕ ꯥꯏ
ꯎꯝ ꯀꯩꯅ ꯄꯥꯎ ꯁꯨꯃꯥꯏ ꯇꯥꯔꯛꯇ ꯀꯃꯥꯏꯅ ꯇꯧꯔꯤꯅꯣ ꯊꯕꯛ ꯌꯥꯝ ꯆꯜꯂꯕꯣ
ꯆꯤꯜꯂꯦꯅꯦ ꯈꯔ ꯑꯩꯈꯣꯏ ꯃꯤ ꯀꯌꯥꯃꯨꯛ ꯑꯣꯏꯗꯣꯏꯅꯣ
ꯑꯩꯈꯣꯏ ꯀꯥꯡꯨꯀ ꯌꯥꯝꯗ꯭ꯣꯏꯗ ꯑꯩꯈꯣꯏ ꯍꯥꯟꯅꯤ ꯀꯥꯡꯒꯕꯨꯗꯨꯅꯤ ꯑꯍꯨꯝ ꯃꯔꯤꯗꯨ ꯈꯛꯇꯅꯦ
ꯑꯣ ꯑꯦ ꯇꯃꯅꯅꯨꯡ ꯀꯔꯤ ꯆꯠꯗꯤ ꯏꯗ ꯄꯥꯥꯟ ꯅꯤꯄꯥꯥꯟ ꯍꯥꯏꯗꯤ ꯀ ꯁꯗ꯭ꯔꯕ
ꯃꯥꯅꯦ ꯃꯥꯅꯦ ꯗꯔ ꯇꯎꯕꯨꯖꯤ ꯆꯍꯤꯁꯦ ꯌꯥꯝꯁꯤꯜꯂꯛꯦꯅꯤꯀꯣ ꯑꯗꯨꯅꯅꯦ
ꯎꯝ ꯀꯣꯂꯦꯖꯁꯨ ꯂꯣꯏꯗꯧꯔꯦ
ꯑꯥ ꯀꯣꯂꯦꯖ ꯂꯣꯏꯈꯤꯕꯗꯣꯏꯗꯤ ꯃꯊꯥ ꯁꯥꯟꯅꯔꯛꯑꯅꯤ ꯃꯌꯥꯝꯁꯦ
ꯑꯗꯨꯅꯦ ꯀꯣꯂꯦꯖꯇ ꯑꯣꯏꯔꯕꯅꯤꯅ ꯈꯪꯗꯦ ꯍꯟꯗꯛ ꯀꯩꯅꯣꯗ ꯑꯦꯛꯖꯥꯝꯅꯤ ꯇꯧꯗꯣꯏꯌꯦ
ꯌꯥꯡꯒꯤꯕꯨ ꯀꯌꯥꯝ ꯄꯔꯒꯦ
ꯌꯥꯝꯗꯤ ꯄꯥꯕ ꯍꯥꯏꯁꯦ ꯑꯗꯨꯝ ꯄꯥꯔꯒꯕ ꯈꯔ ꯑꯗꯨꯝ ꯈꯪꯗꯦꯗ ꯈꯨꯠꯅꯕꯨ
ꯑ
ꯍꯟꯗꯛꯇꯤ ꯑꯦꯛꯖꯥꯝꯁꯤꯁꯨ ꯈꯔꯁꯨ ꯂꯨ ꯍꯥꯟꯅꯗꯒꯤꯗꯤ ꯂꯨꯕꯁꯨ ꯍꯦꯟꯀꯠꯇꯧ ꯃꯥꯜꯂꯤꯅꯦ
ꯁꯦꯟꯇꯔ ꯅꯨꯡꯒ ꯈꯔ ꯍꯣꯡꯉꯦꯀꯣ
ꯎꯝ
ꯍꯥꯟꯅꯗꯤ ꯃꯁꯥꯏ ꯃꯁꯥꯏ ꯀꯔꯦꯁ ꯇꯥꯟꯅꯑꯕꯅꯤꯅ ꯅꯨꯡꯉꯥꯏꯗꯅ ꯑꯗꯨ ꯍꯧꯖꯤꯛꯇ ꯁꯦꯟꯇꯔꯅꯨꯡ ꯈ ꯍꯣꯡꯉꯕꯅꯤꯅ
ꯎꯝ ꯍꯗꯌꯥ
ꯀꯃꯥꯏꯅ ꯑꯁ ꯈꯪ ꯂꯨꯕꯁꯨ ꯌꯥꯏ ꯂꯨꯗꯕ ꯗꯣ ꯁꯦꯟꯇꯔ ꯁꯦꯟꯇꯔ ꯏꯁꯥꯁꯨ ꯀꯣꯜꯂꯦꯅ ꯑꯗꯨꯏꯁꯨ ꯑꯩꯈꯣꯏ ꯏꯁꯋꯥꯥꯏ ꯀꯣꯂꯦꯖꯇ ꯇꯥꯖꯗꯕꯅꯤꯅ ꯑꯃ ꯈꯤꯇꯪ ꯏꯁꯥꯗ ꯀꯩꯅꯣꯝ ꯐꯥꯎꯖꯕꯗꯣ ꯀꯅꯥ ꯈꯪꯉ ꯑꯃꯨꯣ ꯁꯂꯗꯤ ꯀꯥꯏꯅꯖꯎꯗ
ꯎꯝ
ꯑꯗꯣ ꯑꯣ ꯀꯩꯅꯣ ꯐꯋꯦꯒ ꯁꯠꯇ꯭ꯔꯣꯅ
ꯑꯩ ꯍꯟꯗꯛ ꯐꯦꯕꯔꯤ ꯌꯥꯎꯍꯧꯗꯦ ꯚꯥꯏ ꯑꯩꯗꯣ ꯊꯕꯛ ꯆꯦꯜꯂꯕ ꯑꯗꯨꯒꯤ
ꯎꯝ ꯑꯩꯈꯣꯏꯁꯨ ꯐꯤꯌꯥꯔ ꯦꯦꯜ ꯇꯧꯅꯤ ꯍꯥꯏꯕꯅꯤꯗꯣ ꯑꯩꯁꯨ ꯆ ꯇꯧ ꯃꯟꯜꯂꯤꯅꯦ ꯍꯗꯦ ꯃꯤꯒꯗꯤ ꯑꯇꯣꯞꯄ ꯍꯥꯏꯗꯤ ꯑꯇꯣꯞꯄ ꯗꯤꯄꯥꯔꯠꯃꯦꯟꯁꯤꯡꯒꯤꯗꯤ
ꯍꯣꯏ ꯃꯣꯏꯕꯨꯗꯤ ꯌꯥꯝ ꯏꯟꯖꯣꯏ ꯇꯧꯅꯔꯦ
ꯑꯥ
ꯆꯠꯄꯗꯤ ꯐꯕꯅꯦ ꯚꯥꯏ ꯍꯥꯏꯗꯤ ꯐꯤꯌꯥꯔꯋꯦꯜꯁꯦ ꯀꯣꯂꯦꯖ ꯐꯤꯌꯥꯔꯋꯦꯜꯁꯦ ꯍꯟꯗꯛꯅ ꯂꯣꯏꯔꯗꯕꯅꯦꯕ ꯅꯪ ꯃꯊꯪ ꯌꯥꯎꯒꯦ ꯐꯪꯉꯔꯣꯏꯗꯕꯅꯦꯕ
ꯃꯥꯅꯦ ꯍꯟꯇꯛꯅꯁꯨ ꯂꯣꯏꯔꯕꯅꯤ ꯀꯣꯂꯦꯖ ꯍꯥꯏꯕ ꯄꯨꯡꯂꯣꯏ ꯂꯣꯏꯔꯕꯅꯤ ꯍꯥꯏꯖꯤꯛ ꯑꯃꯟ ꯀꯥꯔꯦꯁꯨ ꯀꯣꯂꯦꯖ ꯂꯥꯏꯁꯨ ꯂꯣꯏꯦ ꯃꯤ ꯀꯣꯂꯦꯖ ꯁꯤ ꯅꯨꯡꯉꯥꯏꯒꯦ ꯍꯥꯏꯅꯗ꯭ꯔꯣ
ꯃꯥꯅꯦ ꯑꯗꯣ ꯑꯩꯈꯣꯏꯁꯨ ꯑꯩꯗꯤ ꯚꯥꯏ ꯊꯕꯛꯇꯨ ꯌꯥꯝꯃꯟꯗꯕꯒꯤ ꯇꯧꯈꯤꯕꯅꯤ ꯆꯠꯇ ꯌꯥꯝ ꯆꯠꯅꯤꯡꯈꯤꯕꯅꯤ
ꯅ ꯑꯩꯁꯨ ꯀꯌꯥꯃꯨꯛꯁꯨ ꯈꯪꯍꯧꯗꯦ ꯈꯪꯍꯧꯗꯦ ꯆꯍꯤ ꯑꯍꯣꯡꯒꯕꯁꯤꯅꯣ ꯁꯠ ꯂꯥꯎꯅ ꯑꯗꯨꯝ ꯍꯥꯏꯗꯤ ꯁꯝꯖꯤꯟꯒꯕ ꯏꯁꯥꯗ ꯈꯪꯍꯧꯕ ꯑꯣꯏꯗꯦꯕ
ꯎꯝ
ꯅ ꯅꯪ ꯀꯩꯗꯧꯔꯝꯃꯤꯅꯣ
ꯑꯁ ꯑꯩꯗꯣ ꯆꯥꯛ ꯇꯣꯛꯇꯁꯨ ꯉꯥꯏꯔꯦ ꯑꯗꯩꯗꯤ ꯀꯩꯅꯣꯗꯨꯁꯨ ꯏꯃꯥꯟꯅꯕꯗꯨꯁꯨ ꯐꯣꯟ ꯇꯧꯔꯛꯑꯝꯕ ꯑꯗꯩꯗ ꯅꯪꯗꯨꯁꯨ ꯍꯥꯏꯐꯦꯠ ꯍꯥꯏꯍꯧꯒꯦ ꯂꯥꯛꯞꯄꯤꯉꯩꯁꯤꯗ ꯍꯥꯏꯍꯧꯒꯦꯅ ꯅꯪꯒꯤ ꯈꯔꯁꯨ ꯊꯕꯛꯇꯨ ꯆꯤꯡꯒꯜꯂꯤꯗꯣ ꯑꯗꯨꯒꯤ ꯍꯥꯏꯍꯧꯒꯦꯅ ꯐꯣꯟ ꯇꯧꯔꯛꯏꯅꯦ
ꯍꯧ ꯀꯧ ꯄꯦꯅ ꯍꯅꯦ
ꯎꯝ
ꯈꯥꯡꯗꯦ ꯃꯥ ꯅꯠꯇ꯭ꯔꯥ ꯃꯥ ꯅꯠꯇ꯭ꯔꯥ ꯑꯃ ꯑ ꯇ ꯍꯪꯒꯦꯔ
ꯁꯤ ꯆꯁ ꯂꯩꯅꯤ ꯃꯅꯕꯖꯦ ꯄ ꯌꯥꯗꯁ ꯉꯍꯥꯛ ꯂꯥꯡꯊꯣꯛꯎꯔꯁꯨ
ꯎꯝ ꯂꯥꯡꯊꯣꯛꯎꯔꯁꯨ ꯀꯗ ꯇꯥꯏ ꯨꯄꯥꯟ ꯑ
ꯎꯝ
ꯌꯥꯗꯦꯕ ꯑꯗꯨ ꯈꯔ ꯍꯣꯠꯅꯗꯔ꯭ ꯗꯤ ꯈꯪꯗꯦ ꯑꯗꯣ ꯍꯥꯏꯗꯤ ꯀꯩꯅꯣ ꯀꯥꯡꯒꯤꯗꯣ ꯚꯥꯏ ꯑꯗꯨ ꯅꯣꯏꯅ ꯍꯥꯏꯕꯗꯣ ꯑꯗꯨꯗꯣ ꯀꯥꯡ ꯂꯣꯏꯔ ꯃꯇꯨꯡꯗꯅꯦ
ꯑꯥ
ꯀꯥꯡ ꯂꯣꯏꯔ ꯃꯇꯨꯡꯗ ꯑꯩꯈꯣꯏ ꯊꯥꯏꯅ ꯄꯨꯜꯂꯛꯄ ꯏꯃꯥꯟꯅꯕꯁꯤꯡꯗꯣ ꯑꯃꯨꯛ ꯑꯃꯨꯛ ꯄꯨꯟꯁꯤꯁꯦ
ꯄꯨꯟꯁꯤ ꯄꯨꯟꯁꯦ ꯑꯗꯨꯝ ꯃꯣꯏꯁꯦ ꯇꯥꯁꯟꯕ ꯋꯥꯏꯅꯦ
ꯇꯥꯁꯟꯕꯕꯨꯗꯤ ꯋꯥꯏ ꯑꯗꯣ ꯌꯦꯡ ꯇꯥꯕꯅꯦ ꯑꯔꯥꯛꯄ ꯈꯔ ꯂꯥꯛꯑꯦꯗꯅ
ꯎꯝ ꯑꯗꯣ ꯑꯃꯨꯛ ꯁꯨꯗꯗꯤ ꯑꯃꯨꯛ ꯁꯨꯗ ꯁꯨꯗꯗꯤ ꯑꯃꯨꯛ ꯐꯖꯗꯦꯗꯅ ꯅꯨꯡꯉꯥꯏꯇꯦꯗꯅ
ꯍꯣꯏ ꯐꯖꯗꯦ ꯑꯗꯣ ꯑꯔꯥꯛꯄ ꯑꯗꯨ ꯍꯥꯏꯗꯨꯗꯤ ꯄꯨꯂꯞ ꯍꯥꯏꯔ ꯂꯣꯏꯔꯦ ꯑꯔꯥꯛꯄ ꯈꯔ ꯂꯥꯛꯑꯦ ꯂꯥꯛꯇꯕ ꯈꯔ ꯂꯥꯛꯑꯦ ꯍꯥ ꯐꯦꯗ ꯄꯣꯠꯇꯣ ꯑꯗꯨꯃꯥꯏꯅ
ꯍꯣꯏ ꯑꯃꯇꯪꯗꯤ ꯑꯗꯨ ꯁꯤꯟꯕ ꯂꯥꯡꯕꯁꯦ
ꯑꯥ
ꯊꯤꯟꯕ ꯂꯥꯡꯕꯁꯤꯁꯨ ꯍꯥꯏꯗꯤ ꯈꯪꯗꯦꯗ ꯚꯥꯏ ꯄꯨꯟꯕꯗꯤ ꯌꯥꯝ ꯄꯨꯟꯅꯤꯡꯉꯦ